ꯇꯕꯣ
ꯇꯥꯏ ꯑꯩꯗꯤ ꯑꯗꯨꯝ ꯍꯧꯖꯤꯛ ꯏꯃꯥꯕꯨ ꯀꯣꯜ ꯇꯧꯔꯒ ꯍꯦꯛ ꯇꯣꯛꯄ ꯅꯪ ꯀꯣꯜ ꯇꯧꯔꯛꯄ
ꯑꯣꯝ ꯅꯪꯒꯤꯗꯤ ꯂꯣꯏꯒꯗ꯭ꯔꯥ ꯃꯇꯝ ꯂꯩꯔꯤꯕꯣ ꯀꯔꯤ
ꯋꯥꯠꯂꯤ ꯍꯥꯏ ꯃꯈ ꯀ
ꯑꯣ ꯀꯩ ꯀꯌꯥ ꯂꯥꯏꯔꯤꯅꯣ ꯅꯪꯒꯤꯗꯤ ꯑꯣ ꯑꯗꯨꯗꯤ ꯂꯣꯏꯒꯗꯧꯔꯦꯗꯅ ꯃꯥ ꯑ ꯁ꯭ꯋꯥꯏ ꯆꯪꯕ ꯍꯥꯎꯔꯅꯤꯗꯅ
ꯍꯣꯏ
ꯂꯣꯏꯁ ꯅꯪꯗꯤ ꯂꯣꯏꯁꯜꯂꯅꯤꯅ
ꯑꯩꯁꯨ ꯐꯤ ꯁꯨꯅꯤꯡꯉꯥꯏ ꯃꯤ ꯌꯥꯝ ꯂꯩꯔꯤ
ꯐꯤ ꯁꯨꯗ꯭ꯔꯤꯗ ꯇꯤꯟ ꯇꯦꯟꯊꯥꯜꯂꯒ ꯑꯁ ꯀꯥꯒ ꯁꯦꯡꯉꯒ ꯂꯥꯏꯕꯗꯨꯗ ꯁꯤꯁꯦ
ꯐꯤ ꯁꯨꯏꯅ ꯌꯥꯡꯅꯩ ꯑꯩ ꯉꯔꯥꯡꯅ ꯁꯤꯟꯗꯣꯛꯈ꯭ꯔꯦ ꯌꯨꯝꯗꯦ
ꯉꯔꯥꯡ ꯕꯣꯜ ꯌꯦꯡꯉꯤꯀꯣ
ꯌꯦꯡꯕꯅꯦ ꯐꯥ ꯖꯃ
ꯀꯃꯥꯏꯅ ꯇꯧꯋꯦ
ꯀꯔꯤ
ꯅꯨꯡꯉꯥꯏꯕ꯭ꯔꯥ
ꯅꯨꯡꯉꯥꯏꯕꯗꯤ ꯌꯥꯝ ꯐꯖꯩꯌꯦ ꯃꯣꯏꯒꯤꯗꯣ ꯅꯍꯥꯟꯒ ꯆꯞ ꯃꯥꯟꯅꯩꯕ
ꯔꯥꯡꯅ ꯍꯦꯟꯅ ꯄꯈꯠꯂꯦ ꯑꯩꯗꯤ
ꯑꯗꯨꯅꯦ ꯉꯔꯥꯡꯗꯤꯁꯨ ꯑꯦꯗꯅ
ꯍꯣꯏ ꯉꯔꯥꯡꯅ ꯑꯩꯗꯤ ꯍꯦꯟꯅ ꯄꯥꯈꯠꯂꯨꯔꯦ ꯅꯍꯥꯟꯗꯒꯤꯀꯣ
ꯎꯝ ꯑꯁ ꯑꯁ ꯑꯩꯗꯣ ꯑꯗꯨꯝ ꯀꯔꯤ ꯍꯥꯏꯇꯥꯔ ꯆꯥꯛ ꯀꯥꯡꯈꯒ ꯂꯩꯕꯗꯣ
ꯍꯣꯏ ꯑꯁ ꯇꯥꯕꯅꯤ ꯑꯩꯗꯤ ꯐꯥꯔꯁ ꯀꯣꯜꯗꯣ ꯎꯗꯦ ꯑꯩ ꯀꯔꯤ ꯍꯥꯢꯁꯤꯔ ꯌꯥꯝ ꯋꯃꯥꯟꯕꯒꯤ ꯀꯣ ꯑꯩꯁꯦ ꯁ꯭ꯋꯦꯠ ꯀꯛꯇ ꯊꯣꯔꯒ ꯂꯥꯛꯑꯦꯕ ꯑꯩꯁꯦ
ꯎꯝ
ꯑꯗꯣ ꯁꯥꯔꯒ ꯁꯥꯔꯒ ꯂꯩꯐꯝ ꯈꯪꯗ꯭ꯔꯒ ꯑꯩꯁꯦ ꯆꯠꯂꯒ ꯆꯠꯂꯒ ꯑꯗꯨꯝ ꯅꯥꯏꯅ ꯀꯥꯟꯅ ꯑꯁ ꯑꯃꯨꯛꯀ ꯉꯥꯏꯍꯥꯛ ꯄꯣꯊꯥꯔꯒ ꯑꯃꯨꯛꯀ ꯌꯦꯡꯁꯤꯔ ꯅꯠꯇ꯭ꯔꯒ ꯑꯁ ꯋꯥꯔꯤꯒ ꯇꯥꯗꯣꯏꯅ ꯐꯥꯒꯗ꯭ꯔꯅ ꯇꯨꯝ ꯆꯠꯂꯒ ꯑꯩ ꯃꯤꯅꯤꯠ ꯑꯩꯠꯇꯤ ꯋꯥꯟꯒꯨꯝꯕꯗ ꯑꯣꯏꯔꯝꯒꯅꯤ ꯑꯗꯣ ꯇꯥꯎꯔꯒ ꯐꯣꯟꯒ ꯌꯦꯡꯕ ꯌꯦꯡꯒ ꯑꯩꯕꯨ ꯁꯨꯝ ꯊꯣꯛꯀꯦꯅ ꯊꯣꯛꯂꯛꯄꯅ ꯑꯩꯒꯤ ꯏꯅꯥꯎꯅꯨꯄꯥꯒꯤ ꯐꯣꯟꯗ ꯎꯕ ꯃꯤ ꯃꯌꯥꯝꯅ ꯂꯥꯎꯔꯒ ꯒꯣꯜ ꯑꯃ ꯎꯕꯗ ꯑꯁ ꯑꯃꯨꯛꯀ ꯆꯟꯈ꯭ꯔꯕꯣꯅ ꯍꯥꯏꯔ ꯃꯉꯣꯟꯗ ꯍꯥꯏꯔꯀꯥꯟꯗ ꯍꯣꯏ ꯆꯟꯈ꯭ꯔꯦꯅ ꯍꯥꯏꯔ ꯑꯁ ꯑꯩꯗꯣ ꯆꯣꯡꯡꯔꯒ ꯑꯃꯨꯛꯀ ꯌꯦꯡꯉꯣꯏꯅꯤ ꯍꯥꯥ
ꯃꯥꯗꯤ ꯀꯔꯤ ꯐꯥꯎꯔꯦ ꯃꯥꯗꯤ ꯅꯨꯡꯉꯥꯏꯕ꯭ꯔꯥ ꯅꯠꯇ꯭ꯔꯕ
ꯃꯥꯗꯤ ꯀꯔꯥꯡꯗꯩ ꯃꯥꯁꯨ ꯕꯦꯂꯤꯈꯥꯝꯕꯨ ꯄꯥꯝꯕ ꯃꯥꯜꯂꯦ ꯍꯦꯟꯅ
ꯉꯔꯥꯡ ꯕꯦꯜꯂꯤꯡꯒꯝꯗꯣ ꯑꯁ ꯌꯥꯝ ꯁꯥꯎꯕ ꯃꯥꯜꯂꯦ
ꯌꯥꯗꯦ ꯑꯗꯨꯗꯤ ꯅꯣꯛꯅꯤꯡꯕꯀꯣ ꯍꯧꯖꯤꯛ
ꯍꯣꯏ ꯂꯣꯏꯔꯀꯥꯟꯗ ꯂꯣꯏꯔꯀꯥꯟꯗ ꯑ ꯅꯨꯄꯥ ꯑꯃ ꯃꯥꯒꯤ ꯀꯟꯗꯨꯕꯗꯨ ꯃꯤꯡꯗꯣ
ꯑ ꯑꯦ ꯑꯗꯨ ꯌꯦꯡ ꯁꯥꯎꯅ ꯏꯗ꯭ꯔꯦ ꯅꯤꯡꯕ ꯍꯥꯎꯈ꯭ꯔꯦ ꯃꯥꯒꯤ ꯃꯇꯥꯎꯗꯣ ꯑꯉꯥꯡꯒ ꯃꯥꯜꯂꯦꯀꯣ
ꯑꯣ ꯃꯥ ꯃꯥꯁꯨ ꯋꯥ ꯑꯃꯗꯤ ꯍꯥꯏꯔꯝꯕ ꯌꯥꯕ
ꯑꯦ ꯑꯗꯨ ꯑꯣꯏꯔꯁꯨ ꯃꯤꯗꯤ ꯃꯣꯏ ꯀꯛ ꯇꯔꯛ ꯀꯔꯤ ꯍꯥꯏꯁꯤꯔ ꯇꯥꯎꯔꯒ ꯅꯨꯡꯉꯥꯏꯅ ꯋꯥꯃ ꯌꯥꯝ ꯉꯥꯡꯅꯒ ꯇꯥꯎꯕꯅꯤꯗꯅ ꯃꯁꯦ ꯎꯄꯥꯢ ꯂꯩꯇꯕꯒꯤ ꯑꯩꯩꯅ ꯌꯥꯝ ꯅꯣꯛꯅꯤꯡꯉꯦꯀꯣ ꯉꯁꯤꯗꯤ ꯑꯁ ꯃꯥꯟꯗꯦꯗꯅ ꯁꯨꯃꯥꯏ
ꯎꯝ ꯑꯗꯣ ꯃꯣꯏꯒꯤ ꯄ꯭ꯂꯦꯁꯨ ꯐꯖꯕꯨꯗꯤ ꯐꯖꯩꯌꯦ
ꯐꯖꯩꯌꯦ ꯍꯥꯎꯔꯀꯥꯟꯗꯤ ꯃꯣꯏꯅ ꯍꯦꯟꯅ ꯐꯥꯏꯌꯦꯗ
ꯍꯣꯏ ꯉꯝꯒꯅꯤꯅ ꯑꯗꯨꯝ ꯈꯜꯂꯦ ꯈꯜꯂꯒ ꯂꯩꯕꯅꯦꯕ ꯑꯗꯨꯒ ꯅꯍꯥꯟ ꯃꯣꯏꯗꯤ ꯑꯗꯨꯝ ꯊꯥꯔꯇꯤ ꯃꯤꯅꯤꯠꯁ ꯃꯅꯨꯡꯒꯤꯀꯣ ꯑꯍꯨꯝ ꯆꯥꯟꯕꯒꯤꯀꯣ ꯉꯁꯤꯁꯨ ꯑꯗꯨꯝ ꯇꯧꯔꯝꯕꯁꯨ ꯌꯥꯏ ꯍꯥꯏꯅ ꯑꯩꯗꯣ ꯌꯦꯡꯕꯅꯦꯕ ꯍꯦꯛ ꯆꯪꯕ ꯉꯝꯃꯗꯤꯀꯣ ꯑꯁ
ꯑꯩꯁꯨ ꯆꯣꯡꯉꯦ ꯑꯗꯨꯒ ꯑꯃꯨꯛ ꯀ ꯍꯟ ꯑ ꯀꯣꯜꯒ ꯆꯟꯕꯗꯣ ꯑꯁ ꯍꯔꯥꯎ ꯑꯗꯨꯒꯤ ꯑꯗꯨꯒꯤ ꯍꯔꯥꯎꯕꯗꯤ ꯑ ꯌꯥꯎꯈ꯭ꯔꯦ ꯌꯥꯝ ꯍꯔꯥꯎꯋꯒꯦ
ꯕꯦꯜꯂꯤꯡꯒꯝꯅ ꯃꯦꯁꯤ ꯕꯨꯀꯣ
ꯍꯣꯏ
ꯃꯣꯏ ꯁꯥ ꯅꯕ ꯃꯇꯝꯗ ꯃꯥꯅ ꯀꯩꯅꯣꯝ ꯍꯥꯏꯕ ꯃꯥꯜꯂꯦ
ꯍꯣꯏ ꯍꯣꯏ ꯃꯤꯁꯤ
ꯅꯣꯠ ꯇꯥꯔꯒ ꯍꯣꯏ ꯇꯥꯕꯗꯣ ꯃꯥ ꯆꯦꯂꯦꯟꯖ ꯑꯃ ꯉꯝꯒꯦ ꯇꯧꯕ꯭ꯔꯥ ꯈꯪꯗꯦ
ꯍꯣꯏ ꯍꯣꯏ ꯑꯩꯁꯨ ꯈꯜꯂꯦ ꯃꯣꯏꯒꯤ ꯃꯇꯥꯎꯗꯣ ꯃꯤꯁꯤꯒꯤ ꯑꯦꯛꯁꯄ꯭ꯔꯦꯁꯟꯗꯣ ꯃꯥꯒꯤ ꯑꯃꯥ ꯊꯣꯛꯑꯦꯗꯅ
ꯍꯣꯏ ꯃꯣꯏꯗꯨꯗꯤ ꯁꯥꯎꯍꯟꯕ ꯌꯥꯗꯦ
ꯑꯗꯨꯅꯦ ꯃꯦꯁꯤꯈꯣꯏꯗꯨꯗꯤ ꯃꯦꯁꯤꯗꯨꯗꯤ ꯑꯁ ꯉꯔꯥꯡ ꯃꯣꯏꯁꯦ ꯃꯦꯁꯤꯕꯨ ꯌꯥꯝ ꯀꯔꯤ ꯍꯥꯏꯁꯤꯔ ꯌꯥꯝ ꯅꯨꯡꯁꯤꯕ ꯃꯥꯜꯂꯦ ꯃꯣꯏꯁꯦ ꯑ ꯉꯔꯥꯡ ꯄꯣꯁ ꯇꯧꯔꯀꯥꯟꯗ ꯃꯤ ꯃꯤꯌꯥꯝꯅ ꯂꯥꯛꯔꯒ ꯒꯥꯔꯠ ꯇꯧ ꯑ ꯅꯣꯛꯅꯤꯡ ꯍꯔꯥꯎꯕꯗꯣ ꯅꯨꯡꯉꯥꯏꯌꯦꯗ ꯑꯁ ꯍꯧꯖꯤꯛꯇꯤ ꯋꯥꯏ ꯁꯥꯡꯉꯦꯗ ꯑꯗꯨ ꯉꯝꯕꯗꯨꯅ ꯐꯥꯔꯦ ꯑꯗꯨ ꯑꯣꯏꯔꯁꯨ ꯃꯤꯁꯤꯅ ꯍꯦꯅ ꯀꯥꯔꯗꯤ ꯅꯨꯡꯉꯥꯏꯅꯤ ꯍꯥꯏꯕ ꯋꯥꯈꯜ ꯑꯗꯨ ꯈꯛꯇꯅꯤꯗ
ꯃꯣꯏ ꯀꯥꯔꯁꯨ ꯑꯗꯨꯝ ꯃꯥꯗꯤ ꯁꯦꯂꯤꯕ꯭ꯔꯦꯠ ꯇꯧꯔꯒ ꯄꯥꯛ ꯎꯗꯦꯗꯅ ꯉꯔꯥꯡꯗꯤ ꯑꯁ ꯅꯣꯛ ꯅꯤꯡꯕꯅꯀꯣ ꯃꯣꯏꯒꯤ ꯃꯅꯨꯡꯗ ꯆꯪꯔꯒ ꯃꯥꯅ ꯖꯥꯝ ꯇꯧꯔꯒ ꯇꯥꯎꯕꯗꯣ ꯅꯣꯛꯅꯤꯡꯉꯦꯗꯤ
ꯀ꯭ꯔꯦ ꯉꯔꯥꯡꯗꯤ ꯃꯣꯏꯁꯨꯦ ꯇꯦꯟꯁꯟꯁꯨ ꯑꯥ ꯌꯧꯕ ꯃꯥꯜꯂꯦ ꯑꯗꯨꯒ ꯕꯦꯂꯤꯡꯒꯝ ꯃꯣꯏꯒꯤ ꯋꯥꯔꯤꯗꯣ ꯑꯗꯨ ꯆꯦꯟꯁ ꯇꯧꯕꯗꯨꯒ ꯀꯔꯤ ꯍꯥꯏꯁꯤꯔꯥ ꯑꯗꯨꯝ ꯍꯔꯥꯎꯕ ꯊꯣꯛꯄꯗꯣ
ꯎꯝ
ꯉꯔꯥꯡꯒꯗꯤ ꯑꯁ ꯅꯦꯟꯒꯤꯅ ꯑꯩꯈꯣꯏꯁꯦ ꯂꯥꯁ ꯃꯤꯅꯤꯠꯇ ꯑꯗꯨꯝ ꯇꯥꯎꯑꯣ ꯃꯣꯏꯒꯤ ꯍꯣꯕꯤ ꯒ ꯑꯣꯏꯔꯝꯃꯣꯏ ꯍꯥꯏꯕꯗꯤ ꯃꯣꯏ ꯃꯣꯏꯅ ꯁꯥꯟꯕ ꯃꯑꯣꯡꯗꯣ ꯌꯥꯗꯕꯒꯤ ꯈꯨꯗꯛꯇ ꯃꯣꯏꯅ ꯃꯣꯏ ꯃꯣꯏꯒꯤ ꯄꯣꯖꯤꯁꯟꯗꯣ ꯆꯦꯟꯖ ꯇꯧꯕ ꯍꯥꯏꯕꯗꯤ ꯑꯄꯣ ꯑꯣꯄꯣꯅꯦꯟꯁꯤꯡꯅ ꯀꯦ ꯆ ꯇꯥꯎꯕ ꯉꯝꯗꯕ ꯃꯇꯨꯡꯗ ꯑꯃꯨꯛꯀ ꯇꯥꯎꯔꯛꯄꯒꯤꯅꯦꯕ ꯃꯣꯏꯒꯤꯗꯣ
ꯎꯝ ꯃꯣꯏꯁꯦ ꯑꯗꯨꯝ ꯆꯟꯕꯗꯤ ꯆꯟꯕ ꯌꯥꯕꯗꯤ ꯌꯥꯕꯅꯦꯕ ꯑꯗꯣ ꯃꯣꯏꯁꯦ ꯗꯤꯐꯦꯟꯁꯦ ꯌꯥꯝ ꯀꯟꯂꯦꯕ ꯃꯣꯏꯁꯦ ꯍꯦꯛ ꯃꯣꯏ ꯃꯥ ꯆꯜꯂꯒ ꯀꯣ
ꯗꯤ ꯕꯣꯛꯁ ꯃꯅꯨꯡꯗ ꯍꯦꯛ ꯌꯥꯎꯔꯒ ꯌꯥꯎꯔꯒꯗꯤꯀꯣ ꯑꯗꯨꯨꯝ ꯇꯣꯉꯥꯟꯅ ꯆꯠꯈ꯭ꯔꯦꯕ
ꯑꯗꯨꯝ ꯃꯣꯏꯗꯣ ꯑ ꯉꯔꯥꯡꯗꯣ ꯗꯤꯐꯦꯟꯁ ꯇꯧꯕꯗꯣ ꯌꯥꯝ ꯊꯨꯅ ꯍꯥꯏꯗꯤ ꯍꯦꯛ ꯃꯣꯏ ꯒꯣꯜ ꯆꯥꯟꯔꯒ ꯇꯥꯎꯕꯅꯦꯕ ꯑꯗꯨꯒꯤ
ꯎꯝ
ꯍꯦ ꯌꯥꯝ ꯃꯣꯏꯁꯦ ꯗꯤꯐꯦꯟꯁ
ꯃꯣꯏ ꯗꯤꯐꯦꯟꯁ ꯍꯣꯏ ꯀꯟꯗ꯭ꯔꯗꯤ ꯀꯟꯗ꯭ꯔꯗꯤ ꯌꯥꯔꯔꯣꯏ ꯉꯔꯥꯡꯗꯤ ꯍꯥꯏꯕꯗꯤ ꯀꯟꯅ ꯁꯥꯟꯅꯒꯅꯤ ꯍꯥꯏꯕꯗꯤ ꯁꯤꯃꯤ ꯐꯥꯏꯅꯦꯜꯅ ꯐꯣꯜꯁ ꯃꯌꯥꯝ ꯇꯥꯎꯕꯗꯣ ꯐꯔꯁ ꯍꯥꯞꯇ ꯑꯁ ꯑꯔꯖꯦꯟꯇꯤꯅꯥꯖꯤꯡꯅ ꯇꯨ ꯀꯣꯠꯁ ꯅ ꯆꯥꯏꯔꯝꯒꯅꯤ ꯈꯜꯂꯦ ꯑꯗꯨꯒ ꯁꯦꯀꯦꯟ ꯍꯥꯐꯗꯤ ꯁꯨꯃꯥꯏꯅ ꯇꯧꯗꯦꯗꯅ ꯑꯃꯨꯛ
ꯍꯣꯏ
ꯑꯩꯗꯤ ꯆꯥꯏꯌꯦꯒꯅꯤ ꯗꯨꯗꯤ ꯈꯜꯂꯦ ꯍꯥꯏꯕꯗꯤ ꯉꯥꯡ ꯉꯛꯀꯅꯤꯗꯅ ꯌꯥꯝ ꯇꯥꯎ ꯃꯥꯜꯂꯦꯅ ꯃꯣꯏꯁꯦ
ꯎꯝ ꯍꯥꯏꯗꯤ ꯅꯣꯛꯅꯤꯡꯕꯁꯦ ꯑ ꯀꯣꯃꯦꯟꯁꯤꯡꯗꯀꯣ
ꯎꯝ
ꯗꯣꯅꯦꯜꯗꯣ ꯐꯦꯟꯁꯤꯡꯁꯦ ꯑꯃꯨꯛꯀ ꯔꯦꯐ꯭ꯔꯤꯗꯨ ꯇꯥꯏꯅꯔꯒ ꯂꯩꯔꯦ
ꯑꯩ ꯉꯔꯥꯡ ꯂꯩ ꯇꯩꯅꯖꯁꯨ ꯂꯩꯥꯗꯅ ꯍꯥꯏꯕꯗꯤ ꯃꯤ ꯃꯣꯏꯁꯨ ꯐꯣꯔꯁ ꯃꯌꯥꯝ ꯇꯧꯋꯦ ꯑꯩꯈꯣꯏ ꯑꯥꯔꯖꯦꯟꯇꯤꯅꯥꯁꯨ ꯐꯣꯜꯁ ꯃꯌꯥꯝ ꯇꯥꯎꯋꯦꯗꯅ ꯉꯔꯥꯡꯗꯤ ꯑꯃꯈꯛꯇ ꯉꯥꯡꯕ ꯌꯥꯗꯦ
ꯃꯤ ꯈꯔꯅ ꯔꯤꯄ꯭ꯂꯥꯏ ꯄꯤꯔꯛꯄꯁꯦ ꯑꯩ ꯑꯥꯔꯖꯦꯟꯇꯤ ꯑ ꯄꯔꯣꯇꯤꯀꯦꯜ ꯐꯦꯁꯅꯤ ꯑꯗꯨ ꯑꯣꯏꯔꯁꯨ ꯉꯁꯤꯒꯤꯗꯤ ꯑꯗꯨꯃꯥꯏ ꯇꯧꯗꯦ ꯈꯣꯠꯂꯦꯅ ꯀꯣ ꯔꯤ ꯐꯥꯏ ꯇꯥꯎꯁꯨꯨꯝ ꯏ ꯌꯥꯝꯃꯤ ꯑꯗꯨ ꯑꯔꯖꯦꯟꯇꯤꯅꯥꯒꯤ ꯐꯦꯟꯁ ꯑꯣꯏꯔꯝꯕꯁꯨ ꯌꯥꯏ
ꯑ
ꯐꯖꯅꯤꯡꯉꯥꯏ ꯂꯩꯇ꯭ꯔꯦ ꯁꯣꯁꯤꯌꯦꯜ ꯃꯦꯗꯤꯌꯥꯗ ꯎꯝ ꯎꯝ ꯅꯍꯥꯟ ꯑꯩꯈꯣꯏ ꯑ ꯃꯤꯠꯇ ꯃꯤ ꯑꯃ ꯎꯏꯌꯦꯗꯅ ꯑꯩꯈꯣꯏ ꯅꯨꯄꯥ ꯐꯖꯕ ꯐꯖꯥꯏ ꯍꯥꯏꯕꯗꯣ ꯂꯨꯍꯣꯡ ꯂꯨꯍꯣꯡꯕꯗꯣ ꯅꯨꯄꯥꯗꯣ ꯚꯥꯏꯠ ꯊꯥꯎꯕ ꯕꯥꯏꯠ ꯊꯥꯎꯔꯒ ꯂꯥꯛꯄ ꯅꯨꯄꯥꯗꯣ ꯑꯗꯨ ꯃꯥꯒꯤꯁꯦ ꯇꯖ
ꯍꯣꯏ ꯍꯣꯏ ꯃꯥꯒꯤ ꯏꯁꯇꯣꯔꯤꯗꯣ ꯑꯩꯗꯤ ꯁꯥꯎꯅꯤꯡꯉꯤ ꯃꯥꯒꯤ ꯋꯥꯗ ꯑꯗꯨꯒꯤꯅꯤ ꯃꯆꯦꯠ ꯑꯃ ꯂꯩꯑꯦꯀꯣ ꯑꯁ ꯈꯪꯅꯔꯗꯤ ꯑꯩꯗꯤ ꯇꯥꯎꯒꯅꯤ ꯈꯪꯅꯥꯗꯕꯒꯤꯅꯤ
ꯑꯍꯟꯅꯤꯅꯦ ꯑꯩꯁꯨ
ꯍꯣꯏ
ꯑꯗꯣ ꯃꯤ ꯀꯔꯤ ꯑ ꯀꯔꯤ ꯀꯅꯥꯕꯨꯁꯨ ꯑꯩ ꯁꯞꯄꯣꯔꯠ ꯇꯧꯔꯔꯣꯏ ꯑꯥꯔꯖꯦꯟꯇꯤꯅꯥ ꯁꯤꯔꯗꯤ ꯔꯦ ꯍꯥꯏꯕꯗꯣ
ꯐꯔꯥꯟꯁ ꯃꯣꯏꯗꯤ ꯀꯔꯤ ꯍꯥꯏꯁꯤ꯭ꯔꯥ ꯅꯦꯒꯦꯇꯤꯞꯁꯇ ꯅꯦꯒꯦꯇꯤꯞꯁꯀꯤ ꯃꯥꯏꯟ ꯃꯥꯏꯟꯁꯦꯠꯇꯨ ꯂꯥꯏꯌꯦ ꯔꯣꯅꯦꯜꯗꯣꯒꯤ ꯐꯦꯟꯁꯤꯡꯗ
ꯅꯍꯥꯟꯅ ꯇꯧꯅꯤꯀꯣ ꯃꯥꯁꯨ ꯑꯗꯨꯝ
ꯍꯥꯏꯕꯗꯤ ꯑ ꯑ ꯍꯣꯏ ꯑ ꯑꯥꯔꯖꯦꯟꯇꯤꯅꯥ ꯐꯦꯟꯁ ꯃꯦꯁꯤ ꯐꯦꯟꯁꯅꯦ ꯍꯥꯏꯔꯁꯨ ꯔꯣꯅꯦꯜꯗꯣꯕꯨꯁꯨ ꯑꯗꯨꯝ ꯀꯔꯤ ꯍꯥꯏꯁꯤꯔ ꯄꯥꯝꯗꯦ ꯍꯥꯏꯕ ꯋꯥ ꯅꯠ ꯠꯇꯦꯗꯅ ꯃꯤ ꯃꯤ ꯃꯁꯥ ꯃꯁꯥꯒꯤ ꯄꯥꯝꯕ ꯑꯃꯗꯤ ꯂꯥꯛꯑꯦꯅ ꯑꯗꯨ ꯗꯔꯣꯅꯦꯜꯗꯣ ꯐꯦꯟꯁꯤꯡꯗꯤ ꯅꯦꯒꯦꯇꯤꯞꯇ ꯆꯠꯂꯦꯕ ꯍꯥꯏꯕꯗꯤ ꯑꯔꯖꯦꯟꯇꯤꯅꯥ ꯃꯦꯁꯤꯒꯨꯝꯕꯗꯤ ꯁꯥꯟꯅꯔꯀꯥꯟꯗꯤ ꯍꯣꯏ ꯃꯥꯁꯨ ꯂꯥꯁꯁꯨ ꯂꯥꯁꯅꯦ ꯑꯗꯨ ꯉꯥꯎꯔꯗꯤ ꯌꯥꯔꯦ ꯍꯥꯏꯕ ꯋꯥꯈꯟ ꯃꯤ ꯃꯌꯥꯝꯒꯤ ꯋꯥ ꯑꯗꯨꯝ ꯑꯁꯨꯃꯥꯏꯅ ꯉꯥꯡꯉꯦ ꯃꯦꯁꯤꯒꯤ ꯐ꯭ꯦꯟꯁꯤꯡꯗꯤ ꯃꯤꯁꯤ ꯁꯤꯔꯁꯨ ꯑꯗꯨꯝ ꯀꯔꯤ ꯍꯥꯏꯁꯤꯔ ꯍꯣꯏ ꯅꯨꯡꯁꯤꯌꯦꯅ ꯑꯗꯨꯝ ꯇꯥꯎꯒꯅꯤ ꯗꯨꯗꯤꯅ ꯃꯣꯏ ꯒꯨꯝꯅꯗꯤ ꯇꯥꯎꯔꯣꯏ ꯍꯥꯏꯕ
ꯅꯨꯡꯁꯤꯗꯦ ꯍꯥꯏꯕ ꯋꯥ ꯅꯠꯇꯦꯕ
ꯍꯣꯏ ꯍꯣꯏ ꯆꯨꯝꯃꯦ ꯃꯁꯥ ꯃꯁꯥꯅ ꯄꯝꯃ ꯂꯩꯌꯦꯗꯅ
ꯎꯝ ꯌꯦꯟꯒꯇꯗ꯭ꯔꯦ
ꯆꯦꯜꯂꯕꯅꯦ ꯃꯣꯏꯁꯦ
ꯍꯣꯏ
ꯏꯁꯣꯔꯅ ꯌꯥꯗꯕꯒꯤ
ꯍꯧꯖꯤꯛꯇꯤ ꯋꯥꯏ ꯁꯥꯡꯈ꯭ꯔꯦ ꯑꯃ ꯑꯃ ꯀꯥꯔꯗ ꯑꯗꯨ ꯑꯣꯏꯔꯁꯨ ꯃꯤꯁꯤꯅ ꯃꯦꯁꯤꯅ ꯀꯥꯕꯗꯣ ꯍꯦꯟꯅ ꯄꯥꯝꯃꯦ ꯍꯥꯏꯕꯗꯤ ꯃꯥꯗꯤ ꯁꯤꯅ ꯑꯔꯣꯏꯕꯅꯤꯅꯕꯀꯣ ꯑꯔꯣꯏꯕꯅꯤ
ꯑꯗꯨ ꯑꯗꯨ ꯑꯣꯏꯔꯁꯨ ꯑꯩꯗꯤ ꯏꯁꯄꯦꯟꯕꯨ ꯅꯨꯡꯁꯤꯌꯦ
ꯑꯩꯗꯤ ꯃꯤꯁꯤ ꯂꯥꯏꯔꯀꯥꯟ ꯃꯤꯁꯤꯕꯨ ꯇꯥꯎꯒꯅꯤ
ꯑꯅꯤꯃꯛ ꯑꯗꯨꯝ ꯌꯥꯏ ꯍꯥꯏꯔꯁꯨ ꯑꯗꯨꯝ ꯑꯩꯗꯤ ꯏꯁꯄꯦꯟꯕꯨ
ꯍꯣꯏ ꯑꯩꯁꯨ ꯌꯥꯏ ꯍꯥꯏꯔꯁꯨ ꯃꯤꯁꯤ ꯂꯥꯏ ꯃꯤꯁꯤꯕꯨ ꯍꯦꯟꯅ ꯄꯥꯝꯃꯤ ꯎ ꯈ꯭ꯔꯦ ꯍꯦꯜꯗꯣ ꯐꯦꯟꯁꯤꯡꯗꯤ ꯌꯦꯡꯅꯤꯡ ꯉꯝꯃꯔꯣꯏ ꯏꯅꯥꯎ ꯅꯨꯄꯥꯁꯦ ꯃꯥꯒꯤꯗꯤ ꯋꯔꯀꯞ ꯂꯣꯏꯈ꯭ꯔꯦ ꯍꯥꯏ ꯉꯁꯤ ꯑꯩꯒꯤ ꯄꯨꯡ ꯑꯃ ꯂꯥꯛꯕꯗꯣ ꯑꯗꯨꯗ ꯃꯥꯅ ꯆꯥꯛꯀꯥꯎꯕꯒꯤ ꯆꯠꯈ꯭ꯔꯦ
ꯏꯁꯁ
ꯃꯅ ꯇꯨ ꯃꯥ ꯃꯥꯗꯨꯗ ꯆꯥꯛ ꯆꯥꯕ ꯆꯠꯈꯦ ꯀꯥꯎꯕꯗꯒꯤ
ꯅꯨꯡꯉꯥꯏꯀꯣ ꯍꯗꯤꯑꯁ ꯃꯤꯗꯗꯤ ꯅꯉꯣꯟꯅꯗꯤ ꯆꯥꯛ ꯊꯀꯣ
ꯍꯥꯥ
ꯑꯦ ꯑꯩꯕꯨꯁꯨ ꯆꯥꯛ ꯀꯥꯕ ꯃꯤ ꯂꯩ ꯅꯨꯡꯉꯥꯏꯅꯦ
ꯍꯣꯏ
ꯇꯅꯤ ꯆꯉ
ꯀꯔꯤ
ꯃꯤꯒꯤ ꯌꯦꯟꯁꯥꯡ ꯆꯥꯅꯤꯡꯉꯦꯕ ꯑꯩ ꯒꯤ ꯈꯥꯛꯇꯤ ꯆꯥꯎ ꯇꯝꯂꯤꯉ ꯍꯥꯏꯕ
ꯇꯥꯎꯕꯅꯦ ꯇꯥꯎꯕꯅꯦ
ꯎꯝ
ꯑꯗꯨꯅ ꯉꯁꯤ ꯑꯩ ꯏꯅꯥꯎ ꯅꯨꯄꯥꯅ ꯆꯠꯀꯦ ꯍꯥꯏꯕꯗꯨꯅ ꯑꯁ ꯌꯥꯝ ꯍꯔꯥꯎꯋꯦ ꯀꯔꯤꯒꯤ ꯍꯔꯥꯎꯕꯅ ꯅꯪ ꯆꯠꯂꯗꯤ ꯑꯩꯗꯤ ꯍꯔꯥꯎꯋꯦ ꯅꯪ ꯂꯥꯏꯔꯤꯗꯤ ꯏꯟꯖꯥꯡꯅ ꯊꯣꯡꯅꯤꯡꯉꯥꯏ ꯀꯤꯕ ꯍꯥꯎꯔꯣꯏꯅ ꯑꯩ ꯃꯉꯣꯟꯗ ꯍꯥꯏꯕ
ꯍꯣꯏ ꯑꯁꯦꯡꯕꯀꯤ ꯇꯦꯟꯁꯥꯟ ꯑꯃꯅꯦ
ꯑꯗꯨꯝ ꯀꯔꯤ ꯍꯥꯏꯁꯤꯔꯥ ꯑꯗꯨꯝ ꯆꯥꯕꯒꯤ ꯃꯊꯦꯜꯁꯨ ꯁꯦꯝꯅꯤꯉꯥꯏꯒ ꯂꯩꯈꯤꯗ꯭ꯔꯦ ꯍꯥꯏꯕ ꯃꯣꯏꯗꯤ ꯌꯦꯟꯒꯨꯝꯕ ꯁꯟꯁꯥꯒꯨꯝꯕ ꯆꯥꯕ ꯈꯛꯇꯕꯨ ꯏꯟꯁꯥꯡ ꯍꯥꯎꯕꯒ ꯄꯥꯜꯅ ꯑꯗꯨ